ꯇꯥꯕ꯭ꯔꯣ ꯍꯂꯣ ꯍꯜꯂꯣ ꯅꯣꯏꯁꯦ ꯅꯦꯋꯥꯛ ꯅꯨꯡꯉꯥꯏꯇꯕ꯭ꯔꯣ ꯍꯥ ꯇꯥꯏꯌꯦ ꯇꯥꯏꯌꯦ ꯇꯥꯗꯕ꯭ꯔꯣ
ꯍꯂꯣ
ꯇꯥꯏꯌꯦꯕ ꯇꯥꯏꯌꯦꯕ
ꯇꯥꯗꯦ
ꯅꯪꯒꯤ ꯈꯣꯟꯖꯦꯜ ꯇꯥꯏꯌꯦꯕ ꯇꯥꯕ꯭ꯔ ꯍꯜꯂꯣ ꯇꯥꯗ꯭ꯔꯣ ꯍꯜꯂꯣ ꯇꯥꯏꯑꯦ ꯅꯪꯒꯤ ꯅꯦꯠꯋꯥꯥꯛ ꯅꯨꯡꯉꯥꯏꯇꯕ꯭ꯔꯥ ꯍꯥꯏꯕ ꯇꯥꯏꯌꯦꯕ
ꯅꯪꯒꯤꯅꯦ ꯅꯪꯗꯣ ꯕ꯭ꯔꯦꯛ
ꯍꯥ ꯍꯥꯥ ꯑꯩ ꯀꯔꯤ ꯇꯧꯋꯦ ꯍꯥꯏꯕ
ꯅꯪꯒꯤ ꯅꯪꯒꯤ ꯈꯣꯟꯖꯦꯜꯗꯣ ꯔꯣꯕꯣꯠ ꯔꯣꯕꯣꯠ ꯃꯟꯒꯦ ꯇꯧꯋꯦꯕ ꯕ꯭ꯔꯦꯡ ꯕ꯭ꯔꯦꯡ ꯇꯧꯋꯦ ꯅꯪꯒꯤ ꯈꯣꯟꯖꯦꯜꯗꯣ
ꯀꯔꯤ ꯃꯊꯦꯜ ꯆꯥꯔꯒꯦ?
ꯑꯦꯟ ꯍꯥ ꯀꯩꯅꯣꯗꯣ ꯕꯤꯟꯁꯒ ꯈꯥꯃꯦꯟꯅꯦ ꯑꯗꯨꯒ ꯎꯁꯣꯏ ꯎꯇꯤ ꯊꯣꯡꯕ
ꯑꯧ
ꯅꯥ ꯏꯃꯥꯟꯅꯕꯤꯅ ꯄꯤꯕꯀꯣ
ꯉꯥꯏꯍꯣ ꯅꯣꯏꯔꯣꯝ ꯅꯦꯠ ꯅꯨꯡꯉꯥꯏꯇꯕ ꯃꯥꯜꯂꯦ ꯀꯣ?
ꯑꯁ ꯍꯧꯖꯤꯛꯇꯤ ꯅꯨꯡꯉꯥꯏꯌꯦ ꯅꯪꯒꯤ ꯑꯣꯏꯔꯝꯒꯅꯤ
ꯑꯩꯒꯤꯁꯨ ꯌꯥꯝ ꯅꯨꯡꯉꯥꯏꯌꯦꯅ ꯑꯗꯨ ꯈꯪꯗꯦ
ꯅꯪ ꯅꯪꯒꯤ ꯐꯖꯅ ꯇꯥꯗꯦ ꯀꯩꯅꯣ? ꯒꯦꯞ ꯌꯥꯝ ꯂꯩꯌꯦ ꯍꯥ
ꯑꯣ ꯍꯧꯖꯤꯛꯇꯤ ꯇꯥꯔꯕꯣ?
ꯍꯣꯏ ꯇꯥꯔꯦ꯫
ꯑꯣ
ꯆꯥꯛꯔꯕꯣ?
ꯀꯅꯥ ꯀꯅꯥ ꯂꯩꯕ꯭ꯔꯣ?
ꯑꯩꯒꯤ ꯏꯆꯦ ꯑꯃꯒ ꯂꯩꯌꯦ꯫
ꯍꯥꯥ
ꯅꯆꯦ ꯀꯅꯥꯅꯣ?
ꯑꯩꯒꯤ ꯏꯆꯦꯗꯣ ꯑꯩꯒꯤ ꯃꯊꯛꯀꯤ ꯃꯊꯛꯇꯣ꯫
ꯂꯩꯁꯔꯣ?
ꯑꯁ ꯃꯤꯡ ꯍꯥꯏꯕ ꯌꯥꯗꯦ ꯀꯩꯅꯣ
ꯑꯣ ꯑꯣ꯫
ꯃꯥ ꯑꯩꯒꯤ ꯃꯊꯛꯀꯤ ꯃꯊꯛꯇꯣ ꯍꯥꯏꯔꯗꯤ ꯈꯪꯉꯣ꯫
ꯅꯪꯒꯤ ꯌꯨꯝ ꯅꯣꯢꯁꯦ ꯌꯥꯝꯃꯟꯗꯅ ꯒ꯭ꯌꯥꯟ ꯇꯥꯗꯦ꯫
ꯀꯅꯥꯅ ꯑꯍꯟꯅꯣ ꯑꯉꯥꯡꯅꯣ ꯍꯥꯏꯕꯗꯣ ꯅꯣꯢꯅ ꯆꯞ ꯃꯟꯅꯔꯦ
ꯀꯩꯗꯧꯔꯤꯅꯣ?
ꯆꯥꯛ ꯑꯦꯟꯁꯥꯡ ꯊꯣꯡꯕ ꯂꯣꯏꯔꯒꯥ ꯏꯔꯨꯔꯒ ꯀꯩ ꯀꯩꯅꯣ ꯇꯧꯒꯦ ꯈꯜꯂꯤ꯫
ꯆꯥꯗ꯭ꯔꯤꯕꯣ? ꯑꯣ ꯊꯦꯡꯉꯦꯍꯦ
ꯍꯣꯏ ꯂꯥꯝꯗꯕ ꯍꯥꯏꯕꯗꯤ ꯏꯚꯤꯅꯤꯡꯗꯣ ꯑꯗꯨꯗ ꯑꯠ ꯑꯥ ꯑꯆꯥꯄꯣꯠ ꯈꯔꯥ ꯆꯥꯔꯨꯕꯀꯣ
ꯑꯥ
ꯂꯥꯝꯗ꯭ꯔꯝ
ꯕꯣꯜ ꯌꯦꯡꯗꯣꯏꯔꯥ ꯉꯁꯤꯁꯨ?
ꯉꯁꯤꯗꯤ ꯑꯉꯟꯕꯗ ꯂꯩꯇꯦ ꯍꯥꯏꯕ ꯅꯠꯇ꯭ꯔꯣ?
ꯈꯪꯗꯦ ꯑꯩꯗꯤ ꯈꯪꯗꯦ ꯌꯦꯡꯗꯕꯒꯤ꯫ ꯌꯦꯡꯗꯕꯒꯤ ꯈꯪꯗꯦ ꯌꯦꯡꯗꯦ ꯑꯩ꯫
ꯀꯩꯒꯤꯅꯣ?
ꯁꯤ ꯌꯦꯡꯅꯤꯡꯉꯥꯏ ꯃꯇꯝ ꯂꯩꯇꯦ ꯁꯦ
ꯏꯁ ꯂꯥꯢꯔꯤꯛ ꯌꯥꯝ ꯄꯥꯔꯤꯔꯣ?
ꯌꯥꯝ ꯒ꯭ꯌꯥꯟ ꯇꯥꯏꯌꯦ ꯍꯣꯏ
ꯐꯥꯔꯦ ꯑꯗꯨꯅ꯫
ꯀꯅꯥ ꯀꯅꯥ ꯂꯩꯔꯤꯅꯣ?
ꯏꯠꯆꯦꯒ ꯑꯈꯣꯢꯅꯤ ꯈꯛꯇꯅꯦꯗ꯫
ꯎꯝ꯫
ꯅꯪꯅ ꯊꯣꯡꯕ꯭ꯔꯥ ꯆꯥꯛ ꯏꯟꯁꯥꯡ꯫
ꯑꯩꯅ ꯑꯩꯁꯦ ꯏꯟꯁꯥꯡ ꯊꯣꯡꯕ ꯍꯥꯎꯃꯟꯗꯅ ꯃꯥ ꯑꯩ ꯀꯣꯛꯇ ꯉꯥꯎꯔꯦ ꯍꯥꯏꯌꯦ꯫
ꯑꯥ꯫ ꯌꯥꯝ ꯅꯩꯔꯦꯍꯦ ꯃꯤꯗꯤ꯫
ꯎꯝ꯫ ꯂꯩꯕ ꯅꯠꯇꯦꯗ ꯍꯪꯒꯥꯝꯒꯤ ꯃꯅꯥ ꯑꯀꯪꯕꯗꯨ ꯑꯂꯨꯅꯦ ꯍꯦ ꯍꯦ ꯍꯦ꯫
ꯈ꯭ꯔꯤꯁꯃꯥꯁ ꯅꯛꯑꯕꯅꯤꯅ ꯐꯤꯒꯔ ꯁꯦꯝꯗ꯭ꯔꯗꯤ ꯌꯥꯗ꯭ꯔꯦ꯫ ꯍꯧꯖꯤꯛꯀꯥꯁꯤ ꯗ ꯃꯤ ꯆꯠꯄ ꯌꯥꯕ ꯖꯥꯠꯂꯣ ꯃꯤ ꯗꯨꯝ ꯅꯣꯏ ꯅꯄꯨ ꯍꯣꯏ ꯌꯥꯝ ꯆꯠꯂ ꯂꯩꯌꯦꯅ꯫
ꯍꯣꯏ ꯆꯠꯄ ꯌꯥꯏ ꯍꯥꯏꯌꯦ ꯑꯁ ꯀꯩꯅꯣ ꯏꯁ
ꯑꯣ꯫ ꯅꯣꯏ ꯀꯥꯡ ꯌꯥꯝꯗ꯭ꯔꯣ꯫ ꯑꯥ꯫
ꯎꯝ ꯑꯁ ꯈꯪꯗꯦ꯫ ꯅꯨꯡꯊꯤꯟ ꯅꯨꯡꯊꯤꯟꯗ ꯀꯩꯅꯣ ꯀꯥꯡꯗꯣ ꯃꯔꯛ ꯃꯔꯛꯇ ꯂꯩꯌꯦ ꯀꯔꯤꯔꯥ ꯈꯪꯗꯦ꯫
ꯖꯦ ꯀꯥꯡ ꯈꯨꯌꯥꯝ ꯗꯨ꯫
ꯅꯨꯡꯊꯤꯟꯗꯀꯣ
ꯎꯝ꯫
ꯀꯥꯡ ꯗꯣ ꯂꯩꯕ ꯋꯥꯅꯦꯗ꯫ ꯈꯪꯗꯦ ꯁꯥꯃꯟꯕꯒꯤ ꯉ ꯉꯁꯤꯗꯣ ꯑꯩꯈꯣꯏ ꯑꯩꯈꯣꯏꯒꯤ ꯔꯨꯝꯗ ꯅ ꯩ ꯃꯩ ꯂꯥꯛꯇꯕ ꯃꯩ ꯂꯥꯛꯇꯦ ꯕ ꯅꯁꯤꯗꯦ ꯍꯥꯥ
ꯑꯦ ꯀꯩꯒꯤꯅꯣ
ꯈꯪꯗꯦ
ꯎꯝ ꯁꯣꯏꯔꯦꯅꯦ ꯃꯩ ꯂꯥꯛꯇ꯭ꯔꯗꯤ
ꯑꯁ ꯌꯥꯝ ꯁꯥꯏꯌꯦ ꯃꯩ ꯂꯥꯞꯄ ꯀꯨꯏꯗ꯭ꯔꯤꯌꯦ ꯍꯧꯖꯤꯛ
ꯑꯜꯂꯦꯗ ꯑꯩꯒꯤ
ꯃꯣꯏꯗ ꯀꯩꯅꯣ ꯆꯔꯁ ꯇꯧꯅꯤꯉꯥꯏ ꯂꯥꯛꯀꯦ ꯍꯥꯏꯕꯅꯦꯕꯀꯣ ꯏꯆꯦ ꯑꯃ ꯂꯩꯕꯗꯣ ꯑꯗꯨꯗꯠ ꯆꯔꯁ ꯇꯩꯅꯤꯉꯥꯏ ꯂꯥꯛꯀꯦ ꯃꯩ ꯑꯃꯨꯛ ꯂꯥꯛꯇꯦ ꯍꯥꯏꯕꯤꯕꯅꯦꯕ ꯑꯗꯠ
ꯎꯝ
ꯃꯨꯛ ꯂꯥꯛꯄꯒꯤ ꯆꯠꯇ꯭ꯔꯦ
ꯅꯪ ꯑꯗꯨꯗ ꯀꯣꯏꯕ ꯆꯠꯇ꯭ꯔꯣ
ꯆꯠꯇꯦ ꯉꯔꯥꯡ ꯉꯔꯥꯡꯗꯣ ꯑꯍꯣꯏ ꯉꯔꯥꯡꯗꯨꯗꯤ ꯆꯠꯄꯅꯦ
ꯆꯠꯂꯣꯅꯦ ꯅꯣꯏꯒꯤ ꯐꯌꯨꯆꯔ ꯕꯗꯔ ꯁꯤꯁꯇꯔ ꯏꯟꯂꯣꯅꯤꯅꯦ ꯀꯔꯤꯔꯣ ꯐꯖꯅ ꯇꯧꯑꯣꯅꯦ
ꯀꯅꯥꯅ ꯍꯥꯏꯕ ꯁꯤꯁꯇꯔ ꯏꯟ ꯂꯣꯔꯣ
ꯃꯤꯅ ꯗꯨꯝ ꯍꯥꯏꯌꯦꯗ
ꯃꯕꯟꯅꯤꯒꯤ ꯋꯥꯔꯤꯗꯣ ꯊꯖꯥꯗꯦꯗ
ꯍꯥ ꯀꯔꯤ ꯍꯥꯏꯕ
ꯃꯕꯥꯟꯅꯤꯒꯤ ꯋꯥꯔꯤꯗꯣ ꯊꯥꯖꯗꯦ ꯍꯥꯏꯕ ꯃꯤꯁꯤꯡꯅ ꯑꯗꯨꯝ ꯍꯥꯏꯔꯁꯨ
ꯌꯥꯔꯦ ꯈꯔ ꯈꯔ ꯔꯦꯁꯄꯦꯛ ꯇꯧꯕ ꯍꯧꯔꯣ ꯑꯩ ꯑꯩꯁꯨ ꯐꯔꯁꯨ ꯐꯠꯇꯔꯁꯨ ꯅꯪꯗꯤ ꯂꯣꯝꯒꯤ ꯃꯅꯥꯎꯅꯨꯄꯤꯅꯤ
ꯍꯣꯏꯅꯦ ꯇꯧꯕꯤꯒꯦꯅꯦ
ꯇꯧ
ꯇꯧꯕꯤꯒꯦ
ꯉꯁꯤꯗꯤ ꯀꯣꯂꯨꯡꯊꯥꯏꯂꯨ ꯅꯣꯏ ꯀꯣꯂꯦꯖ ꯆꯠꯄ꯭ꯔꯣ
ꯆꯠꯇꯦ ꯑꯩꯈꯣꯏ ꯀꯣꯂꯦꯖ ꯀ꯭ꯂꯥꯁ ꯇꯧꯗ꯭ꯔꯦ ꯂꯧꯗ꯭ꯔꯦ ꯀ꯭ꯂꯥꯁ ꯂꯣꯏꯔꯦ ꯈꯣꯏ ꯑꯦꯛꯖꯥꯝ ꯑꯦꯛꯖꯥꯝ ꯍꯧꯗ꯭ꯔꯤ
ꯀꯔꯤ ꯃꯇꯝꯗ
ꯖꯨꯂꯥꯏ ꯐꯥꯔꯁ ꯋꯤꯛꯇ
ꯑꯗꯨꯒꯤ ꯑꯣꯏꯔꯝꯅꯦ ꯄꯥꯔꯤꯁꯤꯀꯣ
ꯍꯣꯏꯅꯦ ꯂꯥꯏꯔꯤꯛ ꯀꯟꯅ ꯄꯥꯔꯤꯌꯦ ꯐꯣꯟꯗ ꯀꯟꯅ ꯂꯥꯏꯔꯤꯛ ꯄꯥꯔꯤꯌꯦ
ꯄꯥꯔꯣ ꯕꯦꯛ ꯆꯔꯥ ꯋꯥꯈꯜ ꯋꯥꯅꯤ ꯍꯥꯏꯔꯗꯤ
ꯂꯥꯏꯔꯤꯛ ꯄꯥꯃꯟꯅ ꯀꯣꯛ ꯌꯥꯗꯔꯦ
ꯑꯗꯨꯅꯦ ꯃꯤ ꯑꯣꯏꯗꯧꯕ ꯍꯥꯏꯕꯁꯦꯀꯣ
ꯃꯤ ꯑꯣꯏꯗ꯭ꯔꯤꯉꯩꯗꯅ ꯇꯣꯏꯂꯦꯠ ꯀ꯭ꯂꯤꯟꯅꯔ ꯑꯣꯏꯈ꯭ꯔꯦ
ꯇꯣꯏꯂꯦꯠ ꯀ꯭ꯂꯤꯅꯐꯥꯎ ꯐꯔꯕꯅꯦ
ꯇꯣꯏꯂꯦꯠ ꯀ꯭ꯂꯤꯅꯔ ꯑꯣꯏꯔꯤꯌꯦ ꯑꯩ ꯑꯁꯤꯗ
ꯏꯁꯤꯡꯗꯤ ꯑꯗꯨꯝ ꯆꯥꯡ ꯅꯥꯏꯅ ꯂꯥꯛꯄ ꯅꯠꯇ꯭ꯔꯣ
ꯍꯥꯥ
ꯏꯁꯤꯡ ꯏꯁꯤꯡ ꯆꯥꯡ ꯅꯥꯏꯅ ꯂꯥꯛꯄ ꯅꯠꯇ꯭ꯔꯣ ꯍꯥꯏꯕ ꯏꯁꯤꯡꯗꯣ
ꯑꯥ ꯑꯥ ꯑꯥ ꯂꯥꯛꯑꯦ ꯑꯗꯨ ꯑꯣꯏꯔꯁꯨ ꯏꯁ ꯀꯩꯅꯣ ꯇꯣꯏꯂꯦꯠꯇ
ꯎꯝ꯫
ꯅꯨꯄꯥꯁꯤꯡꯗꯣ ꯁꯦꯡꯗꯦꯕ ꯑꯗꯨꯒꯤ ꯅꯨꯄꯤ ꯅꯨꯄꯤꯒꯤ ꯊꯕꯛ ꯑꯣꯏꯔꯦ ꯑꯗꯨꯒꯤ ꯑꯩ ꯇꯣꯏꯂꯦꯠ ꯀ꯭ꯂꯤꯟꯅꯔ ꯑꯣꯏꯔꯦꯕ ꯑꯣꯐꯤꯁꯥꯔ ꯑꯣꯏꯗ꯭ꯔꯤꯉꯩꯗ
ꯈꯪꯗꯔꯦ ꯍꯨꯃꯥꯡ ꯊꯥꯛꯑꯦꯗ ꯉꯁꯤ
ꯃꯥꯏ ꯄꯨꯟꯁꯤ
ꯑꯥ ꯒ꯭ꯌꯥꯟ ꯇꯥꯗꯦꯕꯨ ꯒꯦꯇ
ꯀꯔꯝ ꯀꯥꯟ ꯆꯥꯛ ꯆꯥꯗꯨꯏꯅꫭ ꯅꯣꯏ
ꯑꯩꯈꯣꯏꯗꯤ ꯈꯔ ꯂꯩꯔꯗꯤ ꯆꯥꯗꯤ ꯆꯥꯔꯅꯤ
ꯎꯝ ꯑꫭ
ꯍꯧꯖꯤꯛ ꯑꯗꯨꯝ ꯄꯨꯡ ꯀꯌꯥ ꯇꯥꯔꯒꯦꯀꯣ ꯅꯤꯄꯥꯟ ꯆꯥꯛ ꯆꯥꯕ ꯂꯣꯏꯔꯗꯤ ꯊꯕꯛ ꯂꯣꯏꯔꯦꯅꯥ
ꯄ꯭ꯂꯦꯠ ꯀꯌꯥ ꯀꯌꯥ ꯆꯥꯕ꯭ꯔꯣ
ꯌꯥꯝ ꯆꯥꯗꯦꯅ ꯑꯅꯤ ꯇꯪꯈꯥꯏꯒꯨꯝꯕ ꯈꯛꯇꯅꯦ
ꯑꯅꯤ ꯍꯥꯏꯕ꯭ꯔꯥ
ꯍꯣꯏ ꯑꯅꯤ ꯇꯪꯈꯥꯏ
ꯍꯦꯟꯅ
ꯈꯔ ꯌꯥꯝꯅ ꯆꯥꯎ
ꯑ‌ꯧ ꯀꯥꯟꯒꯦ ꯅꯀꯣꯏꯗꯤ
ꯑꯥ ꯅꯥ ꯅꯣꯏꯅꯤꯉꯥꯏ ꯈꯔ ꯌꯥꯝꯅ ꯆꯥꯎꯋ‌ꯣꯕꯀꯣ ꯅꯪꯗ‌ꯣ ꯌꯥꯝ ꯀꯪꯉꯦꯕ
ꯅꯪꯖꯨꯅꯦ ꯑꯩꯉꯣꯟꯗ ꯍꯥꯏ ꯅꯪꯖꯨ ꯌꯥꯝ ꯀꯪꯉꯦ
ꯎꯝ ꯑꯗꯨꯒꯤ ꯑꯩꯁꯨ ꯆꯥꯛ ꯌꯥꯝ ꯌꯥꯝ ꯆꯥꯔꯤꯅꯦ
ꯅꯣꯏ ꯅꯨꯡꯗꯥꯡꯒꯗꯤ ꯏꯪꯉꯝꯃꯣꯏꯀꯣ ꯑꯗꯨꯗꯥ
ꯏꯪꯉꯦ ꯑꯗꯨ ꯑꯣꯏꯔꯁꯨ ꯐꯦꯟ ꯊꯥꯔꯒ ꯇꯨꯝꯕꯅꯦ ꯍꯩꯅꯕꯤ ꯑꯣꯏꯒ꯭ꯔꯦ ꯐꯦꯟ ꯊꯥꯔꯒ ꯇꯨꯝꯕꯗꯣ
ꯎꯝ ꯊꯝꯃꯒꯦꯔꯣ
ꯅꯪ ꯅꯪꯒꯤ ꯅꯦꯠꯋꯥꯛ ꯅꯨꯡꯉꯥꯏꯇꯕ ꯃꯥꯜꯂꯦꯗꯥ
ꯑꯩꯒꯤ ꯅꯦ ꯋꯥꯛ ꯔꯣ
ꯎꯝ ꯅꯪꯒꯤ ꯀꯩꯅꯣ ꯅꯪꯒꯤ ꯐꯣꯟꯖꯦꯜꯗꯣ
ꯎꯝ
ꯃꯔꯛ ꯃꯔꯛꯇ ꯇꯠꯂꯦꯕ
ꯑꯩꯅ ꯐꯣꯟ ꯂꯥꯞꯅ ꯂꯥꯏꯅ ꯃꯔꯛ ꯃꯔꯛ ꯇ ꯄꯥꯏꯕ ꯑꯣꯏꯔꯝꯅꯤ ꯑꯗꯨꯗꯤ
ꯏꯁ ꯀꯔꯤꯒꯤꯔꯣ ꯅꯪ ꯊꯕꯛ ꯇꯧꯔꯤꯕ꯭ꯔꯣ ꯍꯧꯖꯤꯛ
ꯅꯠꯇꯦ ꯅꯥꯀꯣꯡꯗ ꯑꯗꯨꯝ ꯅꯞꯄꯗꯣ ꯌꯥꯝ ꯁꯥꯏꯕ ꯏꯪꯊꯝ ꯌꯥꯝ ꯁꯥꯕꯗꯣ ꯑꯣꯏꯌꯦꯕ
ꯑ ꯑꯗꯨꯒꯤ ꯑꯣꯏꯔꯝꯃꯅꯤ
ꯍꯣꯏ ꯅꯥꯀꯣꯡ ꯅꯞꯄꯒ ꯐꯣꯟ ꯇꯧꯕ ꯁꯨꯉꯝ ꯉꯝꯗꯦ ꯁꯤꯗꯗꯤ
ꯑꯥ
ꯂꯥꯎꯗ ꯏꯁ꯭ꯄꯤꯀꯔ ꯊꯥꯔ ꯇꯧꯔꯤꯅꯦꯕ
ꯑꯥ
ꯁꯤꯅ ꯀꯣꯡꯖꯦ ꯁꯥꯏꯌꯦ
ꯑꯗꯨꯒꯤ ꯅꯤꯗꯥ
ꯍꯣꯏ ꯑꯗꯨꯗꯤ ꯑꯩ ꯊꯝꯈ꯭ꯔꯒꯦꯀꯣ ꯎꯝ ꯃꯪ ꯐꯔꯥꯁꯦ
ꯃꯪ ꯐꯔꯥꯁꯦ